ꯍꯜꯂꯣ ꯀꯩꯗꯧꯔꯤꯒꯦ꯫
ꯍꯜꯂꯣ ꯒꯨꯠꯗ ꯏꯚꯤꯅꯤꯡ ꯍꯥꯏꯒꯗꯕꯅꯦ ꯀꯔꯤ
ꯆꯥꯛ ꯊꯣꯡꯈ꯭ꯔꯕ꯭ꯔꯣ
ꯍꯣꯏ ꯏꯃꯥ ꯊꯣꯡꯔꯤꯌꯦ꯫ ꯑꯩꯗꯤ ꯊꯣꯡꯗꯦ ꯏꯃꯥ ꯊꯣꯡꯕꯗꯣ ꯉꯥꯏꯕ
ꯀꯔꯤ ꯌꯦꯟꯁꯥꯡ ꯊꯣꯡꯒꯦ꯫
ꯑꯩꯈꯣꯏ ꯏꯃ ꯀꯣꯕꯤ ꯊꯣꯡꯔꯝꯒꯅꯤ
ꯑꯣ
ꯑꯩꯗꯤ ꯊꯣꯡꯗꯦ ꯏꯃꯥ ꯊꯣꯡꯗꯣ ꯉꯥꯏꯔꯤꯕꯀꯣ
ꯉꯁꯤ ꯀꯔꯤ ꯊꯕꯛ ꯇꯧꯒꯦ꯫
ꯑꯩꯔꯣ ꯉꯁꯤꯗꯤ ꯇꯧꯗ꯭ꯔꯦꯗ ꯑꯗꯨꯝ ꯌꯨꯝꯗ ꯑꯗꯨꯝ ꯇꯨꯝꯃꯒ ꯂꯩꯔꯦꯗ ꯅꯣꯡ ꯆꯨꯋꯥ ꯀꯩꯕ
ꯀꯗꯥꯏꯗꯒꯤꯔꯥꯕ
ꯑꯩꯔꯣ ꯑꯩꯗꯤ ꯆꯤꯡꯗꯒꯤꯅꯦ꯫ ꯑꯦ ꯆꯤꯡꯃꯤꯅꯦ ꯅꯪꯗꯤ ꯀꯗꯥꯏꯗꯒꯤꯔꯣ
ꯑꯩꯁꯨ ꯆꯤꯡ ꯆꯤꯡꯅꯤꯅꯦ
ꯆꯤꯡꯗꯒꯤꯔ ꯅꯪꯁꯨ
ꯃꯥꯅꯦ ꯃꯥꯅꯦ
ꯆꯞ ꯃꯥꯟꯅꯔꯦ ꯅꯣꯡ ꯆꯨꯗꯕ꯭ꯔꯥ ꯅꯣꯏꯗ
ꯍꯧꯖꯤꯛꯇꯤ ꯆꯨꯗ꯭ꯔꯦ ꯆꯨꯔꯛꯇꯧꯕ ꯃꯥꯜꯂꯦ꯫
ꯑꯩꯈꯣꯏ ꯔꯣꯝꯗꯗꯤ ꯈꯔ ꯈꯔ ꯆꯨꯕ ꯍꯧꯔꯦ꯫
ꯎꯝ
ꯅꯕꯤ ꯀꯔꯤ ꯇꯧ ꯂꯩꯕ꯭ꯔꯣ ꯆꯥꯛ ꯊꯣꯡꯈ꯭ꯔꯕ꯭ꯔꯣ
ꯊꯣꯡꯗ꯭ꯔꯤꯗ
ꯎꯝ ꯊꯣꯡꯈ꯭ꯔꯣꯅ ꯆꯤꯡꯗꯗꯤ ꯊꯣꯡꯕ ꯃꯇꯝ ꯌꯧꯔꯦ꯫
ꯍꯣꯏ
ꯇꯨ ꯊꯣꯡꯈꯤꯔꯣꯏ ꯆꯥꯅꯕ ꯂꯩꯇꯕꯅꯤ꯫ ꯑ ꯅꯕꯨꯗꯤ ꯊꯣꯡꯉꯅꯤ ꯍꯣꯏ
ꯑꯣ ꯀ꯭ꯔꯤꯁ ꯊꯣꯡꯒꯦꯔꯣ ꯂꯩꯩꯁꯥꯕꯤ꯫
ꯈꯪꯗ꯭ꯔꯤ ꯉꯁꯤꯁꯦ ꯀꯔꯤ ꯌꯦꯟꯖꯥꯡ ꯊꯣꯡꯉꯁꯤꯔ꫰꫰
ꯏꯟꯁꯥꯛ ꯑꯍꯥꯎꯕ ꯊꯣꯡꯉꯅ ꯆꯤꯡꯗ ꯂꯩꯕꯅꯤꯅ꯫
ꯑꯦꯁ ꯆꯤꯡꯗ ꯂꯩꯔꯤꯕꯅꯤꯅ ꯍꯤꯟꯖꯥꯡꯁꯦ ꯍꯧꯖꯤꯛꯀꯥꯟ ꯑꯦꯕꯥ ꯍꯧꯖꯤꯛꯀꯥꯟ ꯂꯩꯕꯁꯦ ꯎꯁꯣꯏꯒꯨꯝꯕ
ꯑꯥ
ꯑꯗꯨ ꯈꯛꯇꯪ ꯑꯉꯥꯏꯗꯨꯗ
ꯑꯦ ꯅꯣꯏꯔꯣꯝꯗ ꯆꯤꯡ ꯂꯥꯎ ꯇꯧꯗꯕ꯭ꯔꯣ
ꯑꯗꯨꯝꯗꯤ ꯇꯧꯋꯦ ꯑꯗꯣ ꯀꯌꯥꯝ ꯇꯧꯗꯕ ꯏꯁꯤꯡ ꯂꯧꯅ ꯍꯦꯟꯅ ꯑꯗꯨꯝ ꯇꯧꯋꯦꯕ ꯑꯩꯈꯣꯏꯒꯤ꯫
ꯁꯟꯗꯛꯁꯦ ꯆꯤ ꯂꯥꯎ ꯇꯧꯔꯗꯤ ꯀꯣꯕꯤꯒꯨꯝꯕ ꯕꯤꯟꯁꯀꯨꯝꯕ ꯍꯪꯒꯥꯝꯒꯨꯝꯕ ꯃꯇꯥꯝꯗꯅꯤ꯫
ꯎꯝ ꯅꯣꯏꯔꯣꯝꯗꯗꯤ꯫ ꯀꯣꯕꯤ ꯇ ꯀꯣꯕꯤ ꯌꯥꯝ ꯀꯩꯅꯣ ꯇꯧꯔꯝꯒꯅꯤꯀꯣ꯫
ꯑꯩꯈꯣꯏ ꯑꯩꯈꯣꯏ ꯈꯨꯟꯗꯗꯤ ꯆꯤꯡ ꯂꯥꯎ ꯇꯧꯋꯦꯕꯀꯣ꯫
ꯎꯝ
ꯀꯣꯕꯤ ꯐꯥꯔꯝꯁꯨ ꯂꯩꯑ ꯀꯦꯔꯣꯠ ꯐꯥꯝꯁꯨ ꯂꯩꯌꯦ꯫ ꯕꯤꯟꯁꯀꯤꯁꯨ ꯂꯣꯏ ꯂꯣꯏꯌꯦꯗ꯫
ꯑꯩꯈꯣꯏꯗꯤ ꯑꯩꯈꯣꯏ ꯑꯩꯈꯣꯏ ꯈꯨ ꯑꯩꯈꯣꯏ ꯃꯤꯗꯤ ꯑꯩꯈꯣꯏ ꯆꯤꯡ ꯃꯤꯗꯤ꯫ ꯀꯤꯔꯦꯒꯗ ꯐꯝꯒꯅ ꯇꯧꯅꯏꯌꯦꯕꯀꯣ
ꯎꯝ
ꯕꯟꯗꯅꯥ ꯐꯥꯝꯒꯨꯝꯕ ꯑꯣꯔꯦꯟꯖ ꯐꯥꯝꯒꯨꯝꯕ
ꯅꯣꯏ ꯈꯨꯟꯒꯤ ꯀꯩꯅꯣ ꯑꯍꯧꯕ ꯏꯁꯄꯦꯂꯤꯡ ꯍꯥꯏꯔꯛꯅ
ꯍꯕ ꯁꯄꯦꯂꯤ꯫
ꯎꯝ
ꯍꯁ ꯄꯤꯂ ꯌꯦꯅꯤ ꯀꯩꯅꯣ
ꯍꯥꯏꯕꯗꯤ ꯅꯣꯏ ꯈꯨꯟꯒꯤ ꯃꯤꯡꯗꯣ ꯀꯔꯝꯕꯅ ꯍꯧꯒꯦ ꯍꯥꯏꯕ
ꯌꯦꯅ ꯌꯦꯅ
ꯑꯥ
ꯑꯥ
ꯑ ꯑꯣ
ꯈꯪꯕ꯭ꯔꯥ ꯈꯪꯕ꯭ꯔꯥ
ꯈꯨꯟ ꯃꯃꯤꯡ ꯑꯅꯤ ꯁꯨꯕ꯭ꯔꯥ
ꯑꯩꯈꯣꯏ ꯈꯨꯟꯗ ꯃꯤꯁꯦ ꯑꯃ ꯅꯪ ꯍꯣ ꯑꯩ ꯉꯍꯥꯛꯇꯪ ꯌꯦꯡꯉꯤꯗꯣ ꯑꯣ ꯑꯁꯤ ꯌꯥꯝ ꯂꯩꯌꯦꯗ ꯑꯩꯈꯣꯏ ꯑꯦꯅ ꯍꯧꯕ ꯑꯩꯈꯣꯏ ꯈꯨꯟ ꯑꯩꯈꯣꯏ ꯖꯇꯤꯅꯦꯦ ꯌꯥꯝ ꯂꯩꯔꯦ꯫ ꯌꯥꯝ ꯂꯩ ꯃꯔꯤ ꯃꯉꯥꯃꯨꯛ ꯂꯩꯔꯝꯃꯤ ꯑꯃꯅ ꯑꯥ ꯀꯩꯅꯣꯁꯤ ꯇꯥꯃꯥꯏꯔꯣꯝꯗ ꯑꯃꯅꯁꯤ ꯂꯩꯃꯈꯣꯡꯔꯣꯝꯗ ꯑꯗꯨꯒ ꯁꯤ ꯑꯃꯅ ꯁꯤ ꯅꯣꯅꯦꯔꯣꯝꯗ ꯑꯗꯨꯒ ꯇꯥꯃꯦꯡꯂꯣꯡ ꯔꯣꯝꯗꯁꯨ ꯂꯩꯔꯝꯅꯤ ꯑꯦꯁ ꯌꯥꯝꯃꯤ
ꯑꯣ
ꯅꯣꯏ ꯈꯨꯟꯒꯤ ꯃꯃꯤꯡꯗꯤ ꯏꯁꯄꯦꯂꯤꯡꯗꯣ ꯍꯥꯎꯕꯗꯣ ꯍꯥꯏꯔꯛꯑꯣꯅꯦ
ꯑꯦꯟꯗꯒꯤ ꯍꯧꯋꯦ
ꯑꯦꯟꯗꯒꯤ
ꯎꯝ
ꯑꯣ ꯑꯣ ꯐꯥꯏ ꯐꯥꯏ ꯍꯣꯔꯦꯟ ꯑꯗꯨꯕꯨ ꯋꯥꯆꯦꯞꯇ ꯍꯥꯏꯔꯛꯑꯣꯀꯣ ꯅꯣꯢ ꯈꯣꯟ ꯃꯃꯤꯡꯗꯨꯀꯣ
ꯍꯥꯏꯔꯛꯀꯦ ꯑꯩꯈꯣꯏ ꯏꯃꯥꯗꯨꯁꯨ ꯁꯨ ꯅꯣꯏꯅꯤ ꯅꯣꯏ ꯖꯥꯠꯅꯦꯕ ꯑꯗꯨꯒꯤ
ꯑꯣ ꯑꯣ ꯑꯣ ꯑꯣ ꯍꯣꯔꯦꯟ ꯍꯥꯏꯔꯛꯑꯣꯀꯣ ꯋꯥꯆꯦꯞꯇꯀꯣ
ꯑꯥ
ꯅꯪꯁꯨ ꯆꯤꯡꯗ ꯂꯩꯕ꯭ꯔꯣ
ꯆꯤꯡ ꯆꯤꯡꯒꯤ ꯕꯖꯥꯔꯗ ꯂꯩ
ꯆꯤꯡꯒꯤ ꯕꯖꯥꯔꯗ ꯑꯣ ꯑꯁ ꯑꯗꯨꯗꯤ ꯆꯨꯖꯥꯛꯀꯨꯝꯕ ꯊꯕꯤꯒꯨꯝꯕ ꯌꯣꯜꯂꯝꯅꯤꯅ
ꯎꯝ ꯌꯣꯟꯕ ꯄꯣꯠꯇꯤ ꯌꯥꯝ ꯂꯩꯑꯦ
ꯑꯥ ꯀꯔꯤꯁꯤ ꯎꯁꯣꯏꯒꯨꯝꯕꯀꯣ
ꯎꯝ
ꯀꯣꯕꯤꯒꯨꯝꯕ ꯌꯥꯝ ꯌꯥꯜꯂꯝꯒꯅꯤ ꯁꯥꯒꯨꯝꯕꯁꯨ ꯌꯥꯜꯂꯒꯅꯤ ꯁꯥꯒꯨꯝꯕꯗꯤ ꯌꯣꯟꯅꯕ꯭ꯔꯣ
ꯁꯥꯗꯤ ꯎꯗꯦꯗ
ꯑꯣ ꯍꯟꯇꯤꯡ ꯆꯠꯇꯣꯏ ꯑꯣꯏꯔꯝꯅꯤ ꯑꯩꯈꯣꯏ ꯈꯨꯟꯗꯁꯨ ꯅꯍꯥꯟꯗꯤ ꯕꯖꯥꯔꯗꯤ ꯑꯗꯨꯝ ꯂꯩꯕꯀꯣ
ꯑꯣ
ꯑꯦꯚ꯭ꯔꯤ ꯊꯥꯔꯁꯗꯦꯒꯤ ꯊꯔꯁꯦ ꯈꯨꯗꯤꯡꯒꯤ ꯕꯖꯥꯔ ꯑꯗꯨꯝ ꯂꯩꯕ ꯑꯩꯈꯣꯏꯁꯦ ꯑꯗꯨꯝ ꯁꯥꯒꯨꯝꯕ ꯑꯆꯥꯄꯣꯠꯀꯨꯝꯕ ꯑꯁ ꯌꯥꯝ ꯌꯣꯟꯅꯕꯅꯦ ꯆꯤꯡꯒꯤ ꯕꯖꯥꯔꯅ ꯕꯦꯁ ꯇꯥꯔꯦ
ꯍꯣꯏ
ꯑꯆꯥꯄꯣꯠꯀꯨꯝꯕ ꯑꯩꯈꯣꯏꯅ ꯆꯥꯕ ꯐꯪꯗ ꯊꯕꯤꯒꯨꯝꯕ ꯑꯩ ꯍꯣꯡ ꯍꯣꯡꯅꯀꯣ ꯂꯨꯄꯥ ꯇꯔꯥ ꯀꯨꯟ ꯈꯇ ꯑꯣꯏꯌꯥ
ꯌꯥꯝ ꯅꯨꯡꯉꯥꯏꯕꯅꯦ ꯆꯤꯡꯗꯗꯤ
ꯅꯣꯏ ꯈꯨꯟꯁꯤ ꯌꯥꯝ ꯅꯨꯡꯉꯥꯏꯔꯝꯗꯧ ꯃꯥꯜꯂꯦꯀꯣ
ꯌꯥꯝ ꯅꯨꯡꯉꯥꯏꯕꯗꯤ ꯑꯩꯈꯣꯏ ꯎꯈꯨꯜꯗꯗꯤ ꯄꯤꯁ ꯑꯣꯏꯅ ꯍꯤꯡꯕꯅꯤ ꯂꯥꯏ ꯑꯗꯣ ꯅꯨꯄꯤ ꯈꯔ ꯋꯥꯠꯄ ꯂꯩꯁꯥꯕꯤ ꯂꯩꯇꯕ ꯅꯨꯄꯥ ꯉꯥꯛꯇ
ꯑꯣ ꯑꯩꯅ ꯋꯥꯔꯤ ꯁꯅꯕ ꯈꯨꯗꯤꯡ ꯑꯗꯨ ꯅꯨꯄꯤ ꯂꯩꯇꯕ ꯏꯃꯨꯡ ꯈꯛꯇ ꯋꯥꯔꯤ ꯁꯅꯕ ꯐꯪꯉꯤꯅꯦ ꯀꯩꯒꯤꯅ ꯈꯪꯗꯦ
ꯈꯡꯗꯦ ꯀꯔꯤꯔꯣ ꯅꯍꯥꯡꯁꯦ ꯅꯨꯄꯤ ꯂꯩꯇꯕꯩ ꯏꯃꯨꯡꯗ ꯄꯥꯟꯒꯗ꯭ꯔꯥ ꯄꯥꯟꯒꯗꯧꯒꯤ ꯑꯣꯏꯔꯝꯅꯤ ꯑꯩꯈꯣꯏ ꯈꯨꯟꯁꯦ ꯑꯩꯈꯣꯏ ꯏꯃꯨꯡꯁꯤ ꯅꯨꯄꯤ ꯌꯥꯝ ꯇꯥꯡꯉꯦꯅꯦ ꯂꯨꯄꯥ ꯀꯌꯥ ꯄꯤꯕꯖꯔꯥ ꯈꯪꯗꯦ ꯑꯗꯨ ꯅꯨꯄꯤꯁꯤꯡꯁꯦ ꯌꯥꯝ ꯇꯥꯡꯉꯦ
ꯑꯩꯈꯣꯏ ꯑꯩꯈꯣꯏ ꯏꯃꯨꯡꯗꯗꯤ ꯅꯨꯄꯥꯗꯤ ꯌꯥꯝ ꯍꯣꯡꯉꯦꯕꯀꯣ ꯂꯨꯄꯥ ꯇꯥꯔ ꯇ꯭ꯔꯥ ꯄꯤꯖꯖꯅꯤ
ꯅꯨꯄꯥ ꯌꯥꯝꯕꯁꯦ ꯑꯩꯈꯣꯏꯅ ꯅꯨꯄꯥ ꯇꯥꯡꯕ
ꯑꯣ ꯑꯩꯈꯣꯏꯅ ꯅꯨꯄꯤ ꯌꯥꯝ ꯇꯥꯡꯕ ꯂꯨꯄꯥ ꯀꯌꯥ ꯄꯤꯕ꯭ꯔꯥ ꯈꯪꯗꯦ ꯅꯨꯄꯤꯁꯤꯡꯁꯦ ꯂꯥꯛꯀꯔꯥ ꯀꯔꯣꯔ ꯂꯤꯁꯤꯡꯂ ꯈꯪꯗꯔꯦ
ꯊꯤꯌꯨꯝ ꯃꯩꯔꯦꯑꯦ ꯅꯪꯗꯣ
ꯀꯩꯕꯑ
ꯅꯪꯒꯤ ꯀꯩꯅꯣꯁꯣꯔ ꯅꯦꯝꯗꯣ ꯊꯤꯌꯨꯃꯩꯏ ꯑꯣꯏꯕꯅꯤꯀꯣ
ꯑꯧ ꯃꯥꯅꯦ
ꯊꯤꯌꯨꯃꯩ ꯊꯣꯔꯛꯑꯕ
ꯑ ꯃꯅꯦ ꯃꯅꯦ ꯆꯨꯝꯃꯦ ꯆꯨꯝꯃꯥꯏ ꯏꯁ ꯀꯔꯤꯒꯗ꯭ꯔꯥ ꯊꯤꯃꯩꯁꯦ ꯁꯦꯅꯥꯟꯗꯝ ꯁꯥꯎꯒꯟꯗꯕ ꯑꯗꯨ ꯑꯗꯨꯒꯨꯝꯕꯅꯦ ꯒꯣ
ꯑꯧ ꯗꯨꯃꯥꯏꯑꯣꯏ
ꯁꯥꯎ ꯑ ꯁꯥꯎꯒꯟꯗꯕ ꯑꯗꯨꯒ ꯃꯤꯅꯨꯡꯁꯤ ꯌꯥꯝ ꯈꯪꯕ ꯑꯗꯨ ꯍꯥꯏꯕ ꯇꯥꯔꯦ ꯑꯗꯨꯒ ꯑꯕꯣꯠ ꯃꯩꯁꯤꯅꯀꯣ
ꯑꯥ
ꯁꯧꯒꯟꯕ ꯃꯤ ꯃꯤꯒꯁꯦ ꯑꯗꯨꯝ ꯈꯠꯅꯒꯟꯕ ꯐꯨꯅꯥꯒꯟꯕ ꯑꯗꯨ ꯇꯧꯕ
ꯑꯥ
ꯑꯩꯈꯣꯏ ꯈꯨꯟꯗꯗꯤ ꯑꯩꯈꯣꯏ ꯇꯥꯏꯇꯜ ꯑꯩꯒꯤ ꯀꯩꯅꯣ ꯑꯩꯒꯤ ꯁꯤꯌꯥꯔ ꯅꯦꯝꯗꯣ
ꯎꯝ
ꯃꯣꯏꯅ ꯃꯤ ꯌꯥꯝꯃꯦꯕꯀꯣ ꯀꯣ
ꯑꯧ
ꯑꯩꯗꯗ ꯑꯕꯤ ꯑꯩꯁꯤꯔꯅꯦꯝ ꯃꯤꯁꯤꯡꯅ ꯌꯥꯝꯃꯦ
ꯏꯃꯥꯒꯤꯗꯣ ꯃꯔꯦꯝ ꯃꯥꯏꯅꯦ
ꯃꯔꯦꯝ ꯃꯥꯏ
ꯎꯝ
ꯑꯣ ꯑꯗꯨꯗꯤ ꯃꯔꯦꯝꯃꯥꯏ ꯑꯣꯏꯕꯁꯦ ꯀꯗꯥꯏꯗ ꯑꯣꯏꯕꯖꯔꯣ ꯍꯣꯔꯦꯟ ꯋꯥꯠꯆꯞꯇ ꯍꯥꯏꯔꯛꯑꯣꯀꯣ ꯍꯔꯣ ꯍꯔꯣ ꯑꯩ ꯉꯥꯏꯔꯝꯃꯒꯦ ꯇꯥꯅꯤꯡꯕꯅ ꯂꯣꯏꯔꯦ ꯀꯗꯥꯏ ꯆꯠꯄꯔ ꯉꯁꯤꯗꯤ
ꯑꯗꯨꯝ ꯂꯩꯗ
ꯑꯣ ꯊꯕꯛ ꯆꯠꯇꯦ
ꯎꯝ ꯁꯠꯇꯦ
ꯎꯝ ꯎ ꯐꯥꯏꯗ ꯅꯣꯡ ꯐꯥꯠꯇꯣꯛꯇꯤ ꯌꯨꯝꯗ ꯑꯗꯨꯝ ꯂꯩꯕꯁꯨ ꯌꯥꯏ ꯅꯠꯇ꯭ꯔꯣ
ꯃꯥꯅꯦ ꯅꯪꯗꯤ ꯑꯗꯨꯝ ꯂꯩꯔꯕ꯭ꯔꯣ
ꯑꯩꯁꯨ ꯆꯠꯇ꯭ꯔꯦ ꯑꯩꯈꯣꯏ ꯌꯨꯝ ꯀꯟ ꯀꯟꯅ ꯁꯥꯔꯤꯕ ꯍꯟꯗꯛꯁꯦꯒꯣ
ꯑꯣ
ꯏꯈꯣꯡ ꯅꯥꯕ ꯑꯗꯨꯗ ꯁꯥꯕ ꯌꯥꯎꯗ꯭ꯔꯦ ꯇꯨꯝꯃꯒ ꯆꯥꯕꯒ ꯑꯗꯨ ꯇꯧꯔ ꯂꯩꯔꯦ
ꯅꯣꯏꯈꯜꯂꯛꯀꯅꯤꯀꯣ
ꯍꯪꯗꯦ ꯅꯣꯏ ꯈꯜꯂꯛꯒꯗ꯭ꯔꯥ ꯅꯣꯏꯅꯤꯡꯗꯕꯁꯤꯅ
ꯅꯣꯏꯈꯠꯂꯛꯑꯗꯤ ꯐꯖꯗꯕꯅꯤꯍꯦ
ꯈꯔꯗꯤ ꯅꯣꯏꯔꯛꯎ ꯍꯥꯏꯅ ꯉꯥꯏꯔꯒ ꯅꯣꯏꯔꯛꯇꯦ ꯅꯪꯗꯤ ꯌꯥꯝ ꯅꯣꯏꯕ꯭ꯔꯥ ꯀꯃꯥꯏꯅ ꯇꯧꯕꯔꯥ
ꯑꯩꯗꯤ ꯅꯣꯏꯕꯅ ꯌꯥꯗ꯭ꯔꯦ ꯀꯦꯖꯤ ꯎꯝ ꯌꯥꯡꯈꯩ ꯍꯦꯜꯂꯦ
ꯑꯣ ꯑꯗꯨꯗꯤ ꯈꯔ ꯍꯣꯔꯦꯟ ꯅꯣꯏꯕ꯭ꯔꯥ ꯅꯣꯏꯗꯕ꯭ꯔꯥ ꯌꯦꯡ ꯀꯦ ꯅꯪ ꯐꯣꯇꯣꯁꯨ ꯊꯕꯤꯔꯛꯝ ꯃꯨꯀꯣ ꯗꯨꯗꯤꯀꯣ
ꯍꯣꯏ ꯍꯣꯏ ꯅꯪꯒꯤꯁꯨ ꯊꯥꯔꯛꯑꯣ ꯍ‌ꯣꯏ ꯎꯝ ꯌꯥꯏ
ꯃꯔꯨꯞ ꯑꯣꯏꯅꯁꯦ ꯇꯤꯟꯅꯁꯦ ꯀꯔꯤ ꯀꯔꯤ ꯈꯣꯏꯖꯞ ꯄꯥꯎ ꯂꯩꯕ꯭ꯔꯥ ꯑꯗꯨ ꯑꯗꯥ ꯀꯔꯤ ꯀꯔꯤ ꯅꯨꯡꯉꯥꯏꯕ꯭ꯔꯥ ꯅꯨꯡꯉꯥꯏꯇꯕ꯭ꯔꯥ ꯑꯗꯨ ꯍꯪꯅꯖ‌ꯦꯕꯀꯣ ꯑꯗꯣ
ꯅꯣꯡ ꯂꯥꯛꯈ꯭ꯔꯕ꯭ꯔꯥ ꯍꯧꯖꯤꯛ ꯅꯣꯡ ꯆꯨꯕ ꯍꯧꯒ꯭ꯔꯕ꯭ꯔꯥ
ꯑꯈꯣꯏꯗꯔꯣ
ꯎꯝ
ꯈꯗꯤ ꯋꯥꯠꯂꯤ ꯍꯧꯔ‌ꯦꯟ ꯄꯨꯡ ꯇꯔꯨꯛ ꯑꯗꯨꯗꯥ ꯌꯨꯝ ꯍꯟꯒꯔ‌ꯣ ꯑꯗꯨꯗꯤ
ꯌꯨꯝꯗꯅꯦ ꯂꯩꯔꯤꯁꯦ
ꯅꯪ ꯉꯁꯥꯏꯗꯤ ꯀꯔꯤ ꯆꯤꯡ ꯕꯖꯥꯔꯗꯅꯤ ꯍꯥꯏꯕ ꯅꯠꯇ꯭ꯔꯣ ꯆꯤꯟꯊꯤꯕ ꯃꯥꯜꯂꯤꯗ
ꯅꯠꯇꯦꯍꯦ ꯑꯩꯅ ꯂꯩꯔꯤꯕ ꯑꯩꯅ ꯂꯩꯔꯤꯕ ꯃꯐꯝꯗꯣ
ꯑꯣ
ꯑꯁ ꯑꯩ ꯍꯧꯖꯤꯛ ꯍꯥꯏꯕ ꯊꯣꯛꯇ꯭ꯔ‌ꯦ ꯆꯤꯡꯒꯤ ꯕꯖꯥꯔ ꯍꯥꯏꯕꯗꯤ ꯑꯩꯅ ꯑꯇꯩꯗ ꯑꯇꯩ ꯁꯦꯟꯁ ꯑꯇꯩꯗ ꯈꯜꯂꯒ ꯍꯥꯏꯕ ꯑꯗꯨꯒꯤꯅꯦ ꯅꯪꯅ ꯀꯩꯅꯣ ꯇꯧꯔꯤꯗꯣ
ꯑꯧ ꯍꯥ ꯅꯣꯏ ꯅꯃꯥ ꯅꯄꯥꯗꯤ ꯀꯔꯤ ꯇꯧꯔ ꯂꯩꯕ꯭ꯔꯥ ꯌꯨꯝꯗ ꯂꯩꯕ꯭ꯔꯥ ꯊꯕꯛ ꯆꯠꯈꯤꯕ꯭ꯔꯥ ꯍꯜꯂꯛꯇ꯭ꯔꯤꯕ꯭ꯔꯥ
ꯎꯝ ꯍꯜꯂꯛ ꯇ꯭ꯔꯤ
ꯑꯣ ꯂꯕꯨꯨꯛ ꯆꯠꯄ꯭ꯔꯥ
ꯎꯝ ꯏꯁꯤꯡ ꯂꯧ ꯇꯧꯋꯦꯕ ꯑꯩꯈꯣꯏꯒꯤ ꯑꯌꯥꯝꯕꯀꯣ
ꯑꯣ ꯑꯣ ꯑꯣ ꯑꯣ ꯂꯧ ꯂꯤꯡꯒ꯭ꯔꯕꯗꯨꯗꯤ ꯅꯣꯏꯒꯤ
ꯂꯤꯡꯕ ꯂꯣꯏꯈ꯭ꯔꯦ ꯍꯣꯏ
ꯑꯣ ꯑꯁ ꯅꯪꯁꯨ ꯆꯠꯄ꯭ꯔꯣ
ꯆꯠꯂꯤꯅ ꯆꯠꯇ꯭ꯔꯗꯤ ꯑꯁ ꯄ꯭ꯔꯣꯅꯤ ꯀꯩꯅꯣ
ꯑꯌꯥ ꯌꯥꯝ ꯍꯩꯔ‌ꯦ ꯍꯦ ꯗꯨꯗꯤ ꯐꯖꯔ ꯇꯧꯒꯗꯧꯅꯤ ꯑꯩꯈꯣꯏꯖꯨ ꯑꯗꯨꯝ ꯂꯤꯡ ꯂꯤꯡꯕ ꯍꯩꯔ‌ꯦ ꯑꯉꯥꯡ ꯃꯇꯝꯗ ꯑꯗꯨꯝ ꯂꯤꯡꯒꯔ‌ꯦ ꯑꯩꯈꯣꯏꯖꯨ
ꯑꯥ
ꯑꯗꯨ ꯍꯟꯗꯛꯇꯤ ꯀꯔꯤ ꯍꯥꯏꯒꯗ꯭ꯔꯥ ꯂꯤꯡꯗꯕꯤꯗ ꯐꯧ ꯑꯣꯏꯅ ꯊꯥꯕꯗꯣ ꯗꯥꯏꯔꯦꯛ ꯑꯣꯏꯅ
ꯎꯝ
ꯐꯧ ꯇꯤꯡꯍꯜꯂꯒ ꯒꯣ
ꯑꯧ
ꯑꯗꯨ ꯃꯥꯏ ꯑꯣꯏꯅ ꯆꯠ ꯇꯧꯈ꯭ꯔꯦ ꯑꯩꯈꯣꯏꯗꯤ
ꯑ‌ꯣ ꯑ‌ꯣ ꯈꯪꯉ‌ꯦ ꯈꯪꯉꯦ
ꯑꯗꯨꯅ ꯈꯔ ꯁꯣꯔꯠ ꯀꯠ ꯑꯣꯏꯕꯒꯣ
ꯎꯝ ꯐꯧꯗꯤ ꯌꯥꯝ ꯊꯣꯛꯄ꯭ꯔꯣ
ꯍꯣꯏ ꯑꯗꯨ ꯀꯔꯤ ꯍꯥꯏꯒꯗ꯭ꯔꯥ ꯃꯥꯏꯗꯣ ꯄꯥꯟꯕꯤꯗꯣ ꯌꯥꯝ ꯃꯥꯜꯂꯗꯤ ꯌꯥꯝ ꯊꯣꯛꯇꯕꯅꯤ ꯂꯤꯡꯕꯁꯤꯅ ꯐ ꯐꯗꯤ ꯐꯩ ꯑꯩꯔꯣ
ꯎꯝ
ꯀꯌꯥ ꯃꯥꯜꯂꯝꯒꯗꯧ ꯃꯥꯜꯂꯦ
ꯇ꯭ꯋꯦꯟꯇꯤ ꯐꯣꯔ ꯑꯣꯔ ꯇ꯭ꯋꯦꯟꯇꯤ ꯊ꯭ꯔꯤ ꯑꯗꯨꯋꯥꯏꯗ ꯑꯣꯏꯔꯝꯒꯗꯕ ꯃꯥꯜꯂꯦ
ꯆꯞ ꯆꯥꯔꯦ ꯅꯪ ꯍꯥꯏꯕ ꯌꯥꯝ ꯍꯩꯔꯦ
ꯇ꯭ꯋꯦꯟꯇꯤ ꯐꯣꯔ ꯇ꯭ꯋꯦꯟꯇꯤ ꯊ꯭ꯔꯤ
ꯑ ꯇ꯭ꯋꯦꯟꯇꯤ ꯐꯣꯔ
ꯏꯕꯥꯟꯅꯤ ꯃꯥꯟꯅꯔꯦꯅꯦ ꯆꯞ ꯃꯥꯟꯅꯩ ꯑꯥ
ꯎꯝ ꯐꯩ ꯐꯩ
ꯑꯗꯨ ꯑꯣꯏꯗꯤ ꯀꯣꯟꯅ ꯉꯥꯡꯅꯔꯁꯤꯀꯣ
ꯀ꯭ꯔꯤ ꯍꯥꯏꯕ
ꯀꯣꯟꯅ ꯋꯥꯔꯤ ꯁꯥꯟꯅꯔꯁꯦꯕ
ꯍꯣꯏꯗ ꯍꯣꯏꯗ ꯌꯥꯏ ꯌꯥꯏ
ꯎꯝ ꯊꯝꯃꯒꯦꯀꯣ